ꯑ
ꯇꯥꯏ ꯇꯥꯏ ꯃ ꯁꯛꯤ ꯌ ꯇꯥꯏ
ꯇꯗꯤ ꯐꯥꯔꯅꯤ
ꯅꯪꯗꯤ ꯏꯠꯇꯗ꯭ꯔ
ꯑꯩꯅꯤꯇꯔꯦ
ꯌꯥ ꯐꯩꯀ ꯑꯗꯨꯗꯤ
ꯎꯝ ꯐꯥꯕꯅꯦ
ꯅꯪꯁꯤ ꯌꯥꯝ ꯄꯣꯡꯉꯤꯀꯣ ꯀꯩꯅꯣ
ꯄꯣꯡꯕ꯭ꯔꯅꯦ ꯑꯩꯕꯨ
ꯄꯉ
ꯑꯩꯕꯨ ꯄꯣꯡꯉꯦ ꯍꯥꯟ ꯦꯂꯤꯕꯔꯤ ꯅꯪꯁꯨ
ꯅꯪ ꯌꯥꯝ ꯄꯣꯡꯈ꯭ꯔꯦꯀꯣꯁꯨꯨꯃꯥꯏꯅ ꯇꯧꯒꯅꯨꯀꯣ
ꯂꯩꯀꯗꯗ ꯄꯒꯦ
ꯍꯝ
ꯅꯀꯣꯛꯇ ꯇ꯭ꯔꯥꯟꯁꯐꯔ ꯇꯧꯔꯥ
ꯅꯆꯤꯟ ꯃꯥꯅ ꯍꯥꯏꯗ꯭ꯔꯁꯨ ꯅꯪꯁꯨ ꯈꯉꯨꯅꯤꯗ
ꯑꯦ ꯀꯗꯥꯏꯗ ꯈꯪꯉꯦ ꯈꯪꯕ꯭ꯔꯥ
ꯅꯣꯏ ꯀꯗꯥꯏꯗ ꯈꯪꯉꯤ ꯈꯪꯕ꯭ꯔꯥ ꯍꯥꯏꯕ꯭ꯔꯥ
ꯑꯩ ꯀꯗꯥꯏꯗ ꯈꯪꯕ꯭ꯔꯥ ꯏꯊꯟꯇ ꯀꯃꯥꯏꯅ ꯈꯪꯗꯣꯏꯅꯣ
ꯆꯥꯛ ꯛꯆꯔꯕꯣ ꯕꯤꯃꯥ
ꯆꯥꯔꯦ ꯍꯣꯏ ꯅꯪꯗꯤ
ꯑꯩꯗꯤ ꯉꯁꯥꯏꯅ ꯆꯥꯔꯦ ꯀꯩ ꯆꯪ ꯆꯑꯒꯦ ꯅꯪꯗꯤ
ꯎꯝ ꯑꯃꯠꯇꯔꯒ
ꯍꯥꯥ
ꯎꯝ ꯌꯦꯗꯦꯝ ꯑꯃꯒ ꯃ
ꯍꯥꯎꯕ꯭ꯔꯥ
ꯍꯣꯏ ꯍꯥꯑꯣ ꯏ ꯑꯩꯅ ꯊꯣꯡꯕꯕ ꯐꯥꯎꯗ꯭ꯔꯗꯤ
ꯑꯩ ꯏꯁ ꯅꯪ ꯊꯣꯡꯉꯕ ꯍꯥꯎꯋꯤ ꯀꯅ ꯏ ꯂꯧꯈꯠꯄ ꯌꯥꯔꯝꯃꯣꯏꯗ ꯅ ꯊꯧꯗꯤ
ꯆꯠ ꯑꯩꯅ ꯊꯣꯡꯕ ꯍꯥꯎꯕꯗꯤ ꯀꯅꯥꯅꯣ ꯊꯨꯝꯕ ꯍꯥꯎꯅꯣ
ꯍꯝ
ꯅꯪ ꯁꯨꯁꯥ ꯂꯉꯃ
ꯂꯥꯛꯀ ꯂꯥꯛꯀ ꯅꯣꯡꯃꯅ ꯂꯥꯛꯀ ꯀꯣꯑ
ꯎꯝ ꯅꯪꯨꯔꯥꯟꯗꯨ ꯈꯪꯗꯅꯤ
ꯑ ꯂꯕ ꯀꯗꯤ ꯌꯦꯗꯤꯗꯤ ꯏꯖꯔꯛꯀꯅꯨꯍꯦ ꯍꯥꯎ ꯍꯥꯎꯕ ꯐꯣꯡꯕꯤꯌ
ꯊꯅꯤꯡ ꯍꯥꯏ ꯄꯤꯔꯛꯑꯣ ꯊꯨꯝꯕꯤꯌꯦꯦ
ꯑꯦ ꯑꯗꯣꯗꯤꯤꯟ ꯅ ꯂꯧꯔꯒ ꯊꯣꯡꯗꯣꯏꯅꯤ ꯀꯥꯏꯩꯅ ꯑꯩꯉꯣꯟꯗ ꯑꯃꯨꯛ ꯍꯥꯏꯔꯛꯏ ꯑꯗꯨꯗꯤ
ꯅꯪ ꯂꯧꯕꯤꯔꯒ ꯑꯩ ꯅꯪꯒꯤ ꯊꯣꯡꯝꯕꯤꯗꯣꯏꯅꯦ
ꯑꯁ ꯑꯩ ꯂꯧ ꯍꯥꯏꯔ ꯑꯩꯗꯤ ꯂꯤꯡꯒꯨꯝꯕ ꯂꯧꯒꯅꯤ
ꯆ ꯊꯟ ꯆꯅꯤ ꯆꯥꯠ ꯆꯥꯠ ꯗꯕ ꯀꯏꯔꯦ
ꯅꯪ ꯐꯂꯤꯅꯤ ꯆꯔꯨꯅꯦꯦ
ꯇꯥꯏ ꯍꯥꯎꯕꯅꯤ
ꯑꯗꯨ ꯑꯗꯨꯕꯨꯗꯤꯕ ꯅꯪꯁꯦ ꯌꯥꯝ ꯄꯣꯡꯉꯦ ꯍꯥꯏꯕꯗꯣ ꯂꯤꯟꯖꯕꯒꯤꯦ
ꯎꯝ ꯏꯤꯟ ꯆꯥꯡ ꯁꯤꯡꯁꯦ ꯂꯣꯏ ꯄꯣꯡꯕꯅꯦ
ꯀꯩꯗꯧꯅꯣ ꯍꯧꯖꯤꯛꯇꯤ
ꯇꯁꯨ ꯇꯧꯗ ꯂꯦꯄꯒ ꯂꯩꯅꯤ
ꯎꯝ ꯃꯤ ꯃꯥ ꯇꯣꯗꯔ
ꯆꯨꯝꯇ ꯂꯩꯠꯇꯍ
ꯀꯅꯥꯒꯥ ꯅꯣꯏ ꯅꯣꯏ ꯕꯤ ꯑꯦꯐ ꯅꯨꯡꯁꯥꯒꯤꯗꯣ
ꯊꯠ
ꯅꯣꯏ ꯁꯥꯏꯈꯣꯏ ꯂꯥꯛꯇ꯭ꯔꯣ
ꯏꯈꯣꯏ ꯁꯥꯏ ꯍꯣꯏ ꯂꯥꯛꯅꯤꯉꯥꯏ ꯂꯩꯇꯕꯗꯨꯣ
ꯍꯩꯔꯥꯅꯤꯗ ꯅꯪ ꯅꯆꯟ ꯌꯥꯝ ꯊꯤ ꯀ ꯁꯤ ꯅꯨꯄꯤꯁꯦ
ꯊꯤꯕ ꯆꯁꯕꯦꯣꯡꯀꯣ ꯅꯨꯄꯥ
ꯄꯤꯤꯂ ꯅ ꯁꯥ ꯄꯤꯂ ꯈꯨꯋꯥ ꯏꯁꯩ ꯁꯛꯎꯅꯦ ꯅꯨꯄꯤꯒꯤ ꯏꯁꯩ ꯇꯥꯒꯤꯅꯦ
ꯁꯦꯁ ꯄ ꯍꯥꯏ ꯀꯦ ꯑꯩ
ꯂꯩꯔꯦ ꯅꯪ ꯉꯁꯤꯁꯨ ꯅꯨꯄꯤ ꯃꯥꯁꯤꯜꯂꯛ ꯑꯔꯤꯗ
ꯑꯁꯦꯡꯕ ꯑꯩꯒꯤ ꯏꯁꯩ ꯁꯛꯅ ꯇꯦꯂꯦꯟ ꯄꯤꯖꯩ
ꯑꯗꯨꯗ ꯏ ꯅꯪꯒꯦ ꯑꯗꯤ ꯑꯀ ꯏꯩꯅꯣ ꯆꯕꯒ ꯇꯨꯝꯃꯒ ꯁꯤꯈꯗ꯭ꯔꯣ
ꯎꯝ ꯑꯂꯨ ꯇꯗꯤ ꯑꯁ ꯐꯔꯁ ꯂꯧꯔꯅꯤ
ꯎꯝ ꯐꯁ ꯂꯕꯨꯅꯤꯀꯥ ꯍꯥꯏꯅ
ꯑꯁꯦꯡꯕꯅꯤ ꯑꯗꯨꯗꯅꯤ ꯐꯥꯔꯁ ꯂꯧꯔꯅꯤ
ꯅꯣꯏꯔꯣꯝꯗꯤ ꯃ ꯂꯥꯛꯄ꯭ꯔꯣꯕꯃ
ꯍꯣꯏ ꯂꯥꯛꯑ
ꯌꯥꯝ ꯐꯩꯅ
ꯅꯣꯏꯗꯨꯗꯤ ꯂꯥꯛꯇꯕ꯭ꯔꯣ
ꯑꯩꯈꯣꯏꯗꯗꯤ ꯍꯟꯗꯛ ꯃꯝꯕ ꯍꯧꯔꯦ ꯑꯃꯨꯛ ꯅꯣꯡ ꯆꯨꯗꯧꯔꯦ ꯑꯗꯨꯒꯤ ꯃꯩꯁꯦ ꯂꯥꯛ ꯊ꯭ꯔꯤꯔꯤꯕꯗꯨꯒꯤ
ꯑꯣ ꯌꯥꯝ ꯅꯨꯡꯉꯥꯏꯖꯦ ꯅꯍꯪ
ꯍꯣꯏ ꯌꯥꯝ ꯅꯨꯡꯉꯥꯏꯔꯗꯤꯦ ꯍꯥꯏꯅ ꯀꯛꯄꯅꯨꯀꯣ
ꯀꯞꯇꯤꯡ
ꯅꯪꯒꯤ ꯃꯤꯠꯒꯤ ꯄꯤꯔꯣ ꯑꯃꯥꯃꯨꯗ꯭ꯔꯣ
ꯄꯥꯃꯨꯗꯤꯦ ꯅꯨꯡꯗꯥꯡꯗ ꯑꯃꯨꯛ ꯀꯥꯞꯄꯅꯦ ꯑꯩ
ꯑꯁ ꯅꯪꯗꯤ ꯅꯪꯁꯦ ꯀꯞꯄꯗꯗꯤ ꯌꯥꯝ ꯍꯩꯕ ꯇꯥꯔꯛꯅꯦ
ꯍꯣꯏ ꯌꯥꯝ ꯍꯥꯏꯌꯦ
ꯑꯁꯤꯗꯤ ꯌꯨꯝꯗ ꯑꯗꯨꯝ ꯂꯩꯔꯤꯔꯣ
ꯍꯣꯏ ꯌꯨꯝꯗ ꯂꯩꯅꯤꯌꯦ
ꯀꯣꯏꯕ ꯆꯠꯁꯤꯔ
ꯆꯁ
ꯀꯥꯏꯗ ꯆꯁꯤꯔ
ꯈꯪꯗꯦ ꯅꯪꯅ ꯍꯥꯏꯕ ꯑꯃ ꯄꯥꯝꯖ
ꯑꯩꯈꯣꯏ ꯈꯨꯟꯗ ꯆꯠꯁꯤꯔꯣ
ꯍꯣꯏꯣꯏ
ꯑ ꯂꯅ
ꯆꯁꯦ ꯅꯪ ꯂꯧꯕ ꯂꯥꯛꯑꯣ
ꯂꯧꯕ ꯂꯥꯛꯑꯣꯏꯗꯦ ꯅꯪ ꯑꯇꯣꯞꯇ ꯑꯗꯨꯝ ꯂꯥꯛꯎꯗ
ꯑꯦꯍꯦꯕ
ꯅꯥꯇꯣꯝꯇ ꯑꯗꯨꯝ ꯂꯥꯛꯎꯕ
ꯏꯇꯣꯝꯇ ꯆꯠꯄ ꯍꯩꯇꯦ ꯑꯩ
ꯗ ꯑꯣꯏꯗꯤ ꯇꯣ ꯑꯗꯨꯗꯤ ꯌꯨꯝꯗ ꯑꯗꯨꯝꯂ
ꯇꯣ ꯎꯒꯤꯦ
ꯑꯃ ꯀ ꯇꯃ ꯍꯔꯕꯨ ꯅꯀꯣꯟꯗ ꯌꯥꯗꯦ ꯑꯗꯨꯦꯕꯃ
ꯑꯩ ꯅꯨꯡꯗꯥꯡꯗ ꯇꯨꯝꯗꯦ ꯑꯗꯨꯒꯤ ꯀ ꯌꯥꯝ ꯇꯨꯝꯅꯤꯡꯉꯦ
ꯆꯠꯂ ꯅꯨꯡꯗꯥꯡꯗ ꯇꯨꯝꯗꯤ ꯀꯥꯏꯅ
ꯅꯪ ꯇꯨꯝꯍꯟꯗ꯭ꯔꯤꯒ ꯀꯔꯤꯔ ꯄꯨꯡ ꯑꯃꯐꯥꯎ ꯑꯩꯕꯨ ꯇꯨꯝꯕꯤꯗꯣ ꯍꯥꯏꯔꯒ
ꯍ ꯑꯦ ꯑꯣ ꯁꯤꯤꯗꯤ ꯌꯥꯝ ꯉꯥꯡꯕ ꯍꯩꯔꯦ ꯁꯤ ꯅꯨꯄꯤꯁꯦ
ꯎꯝ
ꯄꯨꯡ ꯃꯉꯥ ꯄꯨꯡ ꯇꯔꯨꯛ ꯍꯤꯔꯒ ꯇꯨꯝꯃꯒ ꯇꯨꯝꯗꯤꯒ ꯍꯥꯏꯔꯛꯏꯅꯦ
ꯀꯩꯍꯕ
ꯄꯨꯡ ꯃꯉꯥ ꯇꯔꯨꯛ ꯐꯥꯎ ꯇꯨꯝꯃꯒ ꯇꯨꯝꯗꯤ ꯍꯥꯏꯔꯛꯏꯅꯦ
ꯑꯁ ꯑꯗꯨ ꯑꯩꯗ ꯀꯕꯥ ꯀꯕꯥꯥꯛꯅꯦ ꯇꯨꯝꯗꯨ
ꯑꯅꯥ ꯂꯅ ꯑꯃꯨꯛ ꯍꯧꯒꯠ ꯍꯥꯏꯕ꯭ꯔꯥ
ꯀꯔꯤ ꯍꯥꯏꯕ
ꯀꯅꯥꯅ ꯅꯪꯕꯨ ꯇꯨꯝꯗꯕꯤꯗ ꯍꯧꯒꯠꯂꯨ ꯍꯥꯏꯕ꯭ꯔꯣ
ꯅꯪ
ꯌꯥꯔꯦ ꯄꯄꯤꯃ ꯄꯛꯇꯔꯤ
ꯎꯝ ꯇꯣꯡꯒꯅ ꯅꯪ ꯍꯥꯏꯒꯠꯂꯣ ꯍꯥꯏꯔꯒ
ꯁꯥꯊꯤꯗ ꯃꯥꯡꯈꯦꯔꯥ
ꯎ ꯅꯪ ꯇꯨꯝꯕꯤꯕ ꯌꯥꯔꯣꯏ ꯉꯁꯤ ꯍꯥꯏꯔꯒ
ꯊ ꯍꯣꯏꯅꯦ ꯍꯣꯏꯅꯦ ꯆꯨꯝꯗꯁꯨ ꯍꯣꯏ ꯍꯥꯏꯕꯤꯔꯒꯦ
ꯑꯗꯨꯗꯅꯦ ꯎꯝ ꯋꯥ ꯑꯗꯨ꯭ꯔꯣ
ꯍ ꯑꯗꯨꯗꯗ
ꯑꯩꯁꯦ ꯋꯥꯅ ꯁꯤꯒꯗꯧꯔꯦ
ꯀꯩꯒꯤ
ꯈꯪꯗꯦ
ꯑꯁ ꯆꯁꯨ ꯑꯃꯨꯛ ꯆꯥꯕ ꯇꯣꯡꯁꯨ ꯇꯨꯝꯕ ꯑꯗꯨꯒ ꯑꯃꯨꯛ ꯋꯥꯔꯗꯤ ꯇꯣꯛꯑꯣ ꯌꯥꯔꯦ
ꯋꯥꯔꯗꯤ ꯀꯩꯗꯧꯋꯣ ꯍꯥꯏꯅꯣ
ꯋꯥꯔꯗꯤ ꯋꯥꯗ ꯅꯤꯡꯉꯥꯏ ꯇꯧꯋꯣꯗꯅ
ꯇꯥꯅꯤꯡꯗꯦꯌꯦ
ꯅꯁꯥꯗꯣ ꯐ꯭ꯔꯦꯁ ꯑꯣꯏꯊꯣꯛꯑꯣ ꯑꯣꯗꯨ ꯑꯣꯏꯔꯗꯤ ꯋꯥꯔꯔꯣꯏ ꯏꯔꯨꯊꯣꯛꯑꯣ
ꯑꯣꯏꯗꯕꯒꯤꯅꯤꯅꯦ ꯎꯝ
ꯅꯨꯄꯤꯁꯤꯡꯗꯤ ꯑꯌꯨꯛ ꯉꯟꯇꯥ ꯍꯧ ꯍꯧꯒꯠꯂꯒ ꯏꯔꯨꯗꯣꯏꯅꯦ ꯀꯩꯅꯣ
ꯑꯩꯁ ꯀꯗꯥꯏꯗꯒꯤ ꯑꯌꯨꯛ ꯉꯟꯇꯥꯅ ꯉꯝꯖꯗ꯭ꯔꯦ
ꯑꯌꯨꯛ ꯉꯟꯇ ꯍꯧꯒꯠꯂꯒꯅꯦ ꯏꯔꯨꯃꯥꯏ ꯔꯗꯤ ꯍꯛꯆꯥꯡꯗꯣ ꯅꯨꯡꯉꯥꯏꯕꯅꯦ ꯐ꯭ꯔꯦꯁ ꯑꯣꯏꯕꯅꯦ ꯖꯤꯡ ꯖꯤꯡ ꯂꯥꯎꯕꯅꯦ
ꯍꯣꯏ ꯆꯨꯝꯃꯦ ꯑꯗꯨꯕꯨꯗꯤ ꯍꯥꯎꯋꯦꯗ ꯇꯧꯕꯕꯨꯗꯤ
ꯍꯣꯔꯦꯟꯗꯤ ꯅꯪ ꯇꯨꯝꯅꯤꯡꯉꯥꯏ ꯀꯩꯅꯣ ꯕꯖꯥꯔꯗꯒꯤ ꯉꯥꯆꯤꯛ ꯂꯧꯔꯒ ꯆꯥꯎ
ꯉꯆꯤꯛꯇꯤ ꯈꯪꯕ꯭ꯔꯣ
ꯍꯦ ꯀꯔꯤ ꯍꯥꯏꯕ
ꯉꯆꯤꯛꯇꯤ ꯈꯪꯕ꯭ꯔꯣ
ꯈꯪꯗꯦ
ꯈꯥꯀꯣꯡ ꯍꯥꯏꯕꯗꯣ ꯈꯪꯗ꯭ꯔꯕ ꯅꯠꯇꯦ ꯖꯤꯡ ꯍꯥꯏꯕꯅꯦ ꯍꯣ
ꯎꯝꯅꯦ
ꯑꯣ ꯍꯥꯎꯕꯅꯦ ꯑꯗꯣ ꯈꯖꯤꯡꯗꯣ ꯈꯀꯣꯡꯗꯣ ꯍꯥꯎꯕꯅꯦ
ꯑꯩꯒꯤꯁꯨ ꯂꯩꯕꯤꯌꯣ
ꯅꯪ ꯍꯧꯔꯦꯟ ꯏꯚꯤꯅꯤꯡ ꯕꯖꯥꯔ ꯊꯣꯛꯄꯗ ꯂꯩꯌꯣ ꯍꯥꯏꯕꯅꯦ ꯀꯩꯅꯣ ꯑꯩꯉꯣꯟꯗ ꯂꯣꯏꯅꯃꯛ ꯍꯥꯏꯖꯤꯜꯂꯛꯑꯦ ꯅꯪꯗꯤ
ꯑꯩ ꯍꯣꯔꯦꯟ ꯕꯖꯥꯔ ꯊꯣꯛꯀꯦꯕ ꯀꯣ ꯑꯗꯣ ꯅꯪ ꯂꯩꯕꯤꯌꯣꯕ
ꯂꯩꯕꯤꯒꯦ ꯂꯩꯕꯤꯒꯦ ꯅꯪ ꯀꯌꯥꯝꯃꯨꯛ ꯆꯥꯕ ꯉꯝꯗꯣꯏꯅꯣ
ꯑꯣ
ꯂꯨꯄꯥ ꯂꯨꯄꯥ ꯇꯔꯥ ꯀꯨꯟꯅꯗꯤ ꯌꯅꯤꯀꯣ ꯅꯪ ꯅꯪꯒꯤꯗꯤ ꯑꯁ ꯅꯨꯄꯤꯅꯕꯨ ꯑꯗꯨꯃꯥꯏ ꯁ ꯆꯕ ꯍꯧꯅꯔꯗꯤ ꯂꯣꯏꯔꯦꯅꯦ
ꯀꯩꯒꯤ ꯂꯨꯄꯥ ꯀꯨꯟꯒꯤ ꯈꯛꯇ ꯀꯅꯥ ꯆꯥꯗꯣꯏꯕ ꯅꯣꯏꯒꯤ ꯅꯪ ꯌꯦꯡꯔꯒ ꯑꯦ ꯆꯥꯎ ꯍꯥꯏꯔꯣ
ꯎꯝ
ꯎꯝ
ꯑꯩ ꯖꯦꯡꯕꯤꯔꯒꯦ ꯑꯗꯨꯒ ꯅꯪ ꯆꯥꯔꯣ ꯑꯩ ꯑꯗꯨꯝ ꯐꯝꯃꯒ ꯌꯦꯡꯕꯤꯔꯒꯦ ꯅꯪ ꯒꯤ ꯈꯨꯨꯠꯆꯥꯥꯗꯣ ꯀꯃꯥꯏ
ꯀꯣ ꯂꯩꯕꯤꯌꯨ ꯀꯣ
ꯍꯣꯏ ꯍꯣꯏ ꯂꯩ ꯂꯩ ꯂꯩꯕꯤ ꯗꯣꯏꯅꯦ
ꯑꯩ ꯍꯣꯔꯦꯟ ꯂꯩꯕꯤꯌꯣ ꯍꯥꯏꯔꯥ ꯀꯥꯟ ꯗ ꯅꯪ ꯍꯦꯛ ꯂꯩꯕꯤꯗꯕ ꯅꯪ ꯋꯦꯡꯉꯣ
ꯍꯝ ꯅꯪ ꯀꯩꯗꯧꯗꯣꯏꯕ
ꯌꯦꯡꯉꯣ ꯅꯪ ꯑꯩꯅ ꯀꯩꯗꯧꯔꯛꯀꯅꯤ ꯀꯩꯗꯧꯔꯀꯦ ꯍꯥꯏꯕꯗꯣ
ꯌꯦꯉꯤ ꯌꯦꯡꯉꯤ ꯅꯒꯦ ꯅꯣꯛꯑꯒ ꯌꯦꯡꯕꯤꯉꯦ
ꯎ
ꯑ ꯑꯃꯛ ꯂꯩꯖꯔ
ꯏꯃꯥꯟꯕꯤ
ꯃꯅꯕꯤ ꯍꯥꯏꯕꯗꯤ ꯑꯅꯅꯣ
ꯃꯔꯃꯤꯅꯦ ꯀꯩꯅꯣ ꯅꯪꯁꯨ
ꯃꯥꯒꯤ ꯀꯥꯏꯗꯗꯒꯤꯅꯣ
ꯑꯥ ꯑꯗꯨ
ꯎꯝ ꯅꯪ ꯦꯛꯦꯛꯒ꯭ꯔꯥꯎꯟ ꯃꯈꯣꯟꯁꯤꯗꯤ ꯅꯅꯨꯡꯉꯥꯏꯦ ꯁꯤꯃꯥ ꯌꯦꯝꯒꯠꯇꯞ ꯃꯅꯤ ꯍ
ꯐꯔꯅꯦ ꯐꯔꯅꯦ ꯑꯗꯨꯗꯤ ꯍꯧꯖꯤꯛꯇꯤ
ꯁꯤꯗꯤ ꯌꯥꯔꯦ
ꯑꯩ ꯁꯥꯕꯒꯤ ꯐꯦꯟ ꯇꯧꯕꯅꯤꯅꯦ
ꯑꯁ ꯅꯨꯡꯗꯥꯡꯁꯨ ꯁꯥꯏ ꯍꯥꯏ ꯑꯃꯨꯛꯀ ꯅꯨꯃꯤꯠ ꯁꯥꯏ ꯍꯥꯏ ꯅꯪꯁꯤ ꯂꯣꯏꯔꯤꯗ
ꯁꯥꯏ ꯌꯥꯝ ꯁꯥꯏ ꯑꯁ ꯂꯩꯕ ꯉꯝꯗꯦ
ꯌꯥꯝ ꯁꯥꯏ ꯍꯥꯏꯔꯗꯤ ꯍꯦꯄꯤꯦꯟ ꯍꯦꯠ ꯁꯤꯜꯂꯣ ꯑꯗꯨꯒ ꯏꯁ ꯃꯁ ꯁꯤ ꯁꯏ ꯍꯔꯗꯤꯅꯦ ꯐꯤ